ꯍꯜꯂꯣ ꯑꯥꯎ ꯇꯥꯏ ꯇꯥꯏ
ꯀꯩꯗꯧꯔꯝꯃꯤꯅꯣ
ꯑꯩ ꯐꯝꯃꯤꯅꯦ ꯊꯥꯖꯔ ꯃꯈꯣꯡꯗ
ꯆꯥꯔꯖꯔ ꯃꯈꯣꯡꯗ ꯐꯝꯃꯛꯀꯗꯣꯏꯕ
ꯐꯣꯟ ꯃꯌꯥ ꯑꯗꯨꯃ ꯆꯥꯔꯖ ꯇꯧꯋꯤꯅꯤ ꯑꯩ ꯏ ꯇ ꯑꯗꯨꯕꯨ ꯄꯥꯏꯅ ꯑꯩ ꯊꯜꯅꯦ ꯃ ꯊꯥꯏꯔꯁꯥꯏ ꯁꯧꯒ꯭ꯔꯤ ꯊꯣꯡꯕ ꯀꯩ ꯆꯥꯔꯅꯤ ꯁꯧꯒ꯭ꯔꯤ
ꯍꯥꯎꯕꯅꯤ ꯀꯩꯅꯣ ꯁꯧꯒꯔꯤ ꯊꯣꯡꯕꯁꯨ
ꯆꯥꯏ ꯅꯤꯡꯗ‌ꯦ
ꯆꯥꯅꯤꯡꯉꯨ ꯍꯦ
ꯍꯨꯃꯥꯡꯅ ꯃꯔ‌ꯣꯝ ꯁꯧꯕꯅꯦ
ꯑꯈꯣꯏ ꯑꯩꯈꯣꯏ ꯃꯥꯅ ꯉꯁꯥꯏ ꯍꯩꯅꯧ ꯃꯅꯤꯡꯗꯒꯤ ꯑꯩꯈꯣꯏ ꯄꯥꯠ ꯗꯒꯤ ꯍꯩꯅꯧ ꯑꯃꯨꯟꯕ ꯀꯌꯥꯝ ꯑꯃ ꯄꯨꯔꯛꯑꯦꯕ ꯈꯪꯕ꯭ꯔꯥ
ꯎꯝ
ꯇꯤꯟ ꯆꯥꯕ ꯈꯔꯕꯨꯗꯤ ꯌꯥꯎꯋꯦ ꯆꯥꯗꯕꯁꯨ ꯌꯥꯎꯋꯦ ꯍꯥꯎꯋꯦ
ꯆꯥꯅꯤꯡ ꯗ‌ꯦ ꯈ‌ꯣꯏ ꯃꯥꯅ ꯑꯃ ꯀꯦꯂꯛ ꯑꯦꯅ ꯈꯨꯜꯂꯛꯑ‌ꯦ ꯄꯨꯀꯥꯏ ꯀꯥꯏꯔ‌ꯦ ꯇꯪꯈꯥꯏ ꯑꯃ ꯆꯥꯏ ꯌꯥꯅꯤ ꯃꯨꯟꯕꯗꯤ ꯐꯖ ꯃꯨꯟ ꯎꯝ ꯎꯝ ꯄꯨꯛꯇ‌ꯣꯏ ꯇ‌ꯣꯏ
ꯎꯝ ꯍꯝ
ꯇꯜꯂꯦ ꯑꯩꯁꯦ ꯇꯥꯡ ꯀꯨꯟꯃꯉꯥ ꯃꯊꯥ ꯁꯥꯏ ꯄꯩꯁꯥ ꯁ ꯁꯠ ꯄꯤꯁꯟꯔꯗꯤ ꯐꯗꯧꯕ ꯃꯣꯏꯅ ꯄꯤꯅꯔꯗꯤ ꯐꯥꯗꯧꯕ ꯑꯩ
ꯅꯨꯃꯤꯠ ꯀꯌꯥꯅꯤ ꯍꯦꯟꯗꯣꯔꯛꯑꯒꯦ
ꯀꯥꯏꯗꯒꯤ ꯍꯦ ꯀꯩꯅꯣ ꯍ‌ꯦꯟꯅ ꯉꯍꯥꯟ ꯇꯥꯡ ꯇꯔꯥꯅꯤꯄꯥꯟ ꯑꯗꯨꯋꯥꯏꯗ ꯊꯥꯗ ꯄꯤꯗꯧ
ꯑꯗꯨ ꯅꯪ ꯃꯔꯨꯞ ꯌꯥꯎꯋꯦ ꯈꯪꯉꯤ ꯅꯠꯇ꯭ꯔꯣ
ꯈꯪꯉꯤꯅ‌ꯦ ꯍꯥꯏꯕ ꯀꯩꯅꯣꯁꯤ ꯇꯜꯂꯦ ꯍꯥꯏꯕ ꯎꯝ ꯌꯥꯝꯅ ꯄꯤꯕꯖꯨ ꯅꯠꯇꯕ ꯗꯨꯗꯕ ꯃ‌ꯦꯝꯃꯥ ꯑꯃ ꯆꯠꯂꯤꯗꯨꯅ ꯑꯗꯨꯖꯨ ꯉꯁꯤ ꯐꯥꯏꯅꯦꯕ ꯑꯗꯣ ꯑꯩꯗꯣ ꯑꯁ ꯃꯊꯥ ꯈꯔ ꯄꯤꯔꯛ ꯑꯗꯤ ꯐꯩ ꯄꯤꯔꯛꯇꯗꯤ ꯇ ꯁꯥꯗ‌ꯣꯏꯅ‌ꯦ ꯍꯥꯏꯕ
ꯆꯠꯂꯤꯗꯨꯅ ꯅꯪ ꯀꯌꯥ ꯁꯥꯔꯤꯕ
ꯑꯃ ꯆꯥꯇ꯭ꯔ‌ꯦꯠ ꯄꯤꯔꯛꯀꯗꯣꯏ ꯅ‌ꯦ
ꯑꯃ ꯆꯥꯇ꯭ꯔꯦꯠ ꯑꯣꯏꯔꯕ ꯃꯤ ꯑꯃꯇꯪꯒꯤ ꯎꯝ ꯑꯗꯨꯕꯨꯗꯤꯗ ꯃꯥꯏ ꯃꯥꯏꯗꯃꯛꯇ ꯃꯇꯝ ꯈꯥꯏꯗꯣꯛꯑ ꯆꯠꯂꯤꯕꯅꯤꯅ ꯑꯗꯥꯏ ꯖꯒꯥꯒꯤ ꯇꯧꯔꯤꯖꯤꯅ ꯀꯌꯥ ꯂꯧꯔꯤꯕ
ꯑꯃ ꯆꯥꯎꯉꯥ ꯂꯧꯕꯅꯦ ꯑꯃꯗꯣ ꯄꯩꯁꯥ ꯇꯣꯟꯅꯕ ꯑꯗꯨ ꯀꯛꯅꯔꯀꯥꯟ ꯆꯥꯎꯉꯥ ꯗꯪ ꯄꯤꯔꯛꯀꯗꯕꯅꯦꯕ
ꯀꯔꯝꯕꯅꯣ
ꯑꯃꯥ ꯀꯁ ꯅꯁ‌ꯣꯟ ꯅꯥꯀꯟꯒꯤ ꯗꯨꯃꯛ ꯑꯥ ꯑꯗꯨ ꯄꯤꯔꯛꯀꯗꯝ ꯄꯤꯔꯛꯇ ꯂꯩꯔ‌ꯦ ꯍꯥꯏꯕ ꯑꯗꯨ ꯄꯤꯔꯛꯑꯗꯤ ꯑꯗꯨꯝ ꯁꯨꯔ‌ꯦ ꯍꯥꯕ ꯑꯩꯒꯤ ꯉꯁꯤꯒꯤ ꯑꯅꯤ ꯆꯥꯇ꯭ꯔꯨꯛꯇꯣ ꯑꯗꯨꯝ ꯄꯤꯔꯛꯇ ꯂꯩ ꯑꯩ ꯍꯥꯏꯕ ꯇꯜ ꯂꯩꯔ‌ꯦ ꯍꯥꯏꯕ ꯁꯥꯈꯪ ꯁ ꯁꯠ ꯄꯤꯔꯗꯤ ꯐꯩ
ꯍꯥꯏꯀꯣ ꯑꯩ ꯃꯔꯨꯞ ꯇꯥꯏꯌꯦ ꯃꯔꯨꯞꯀꯤ ꯄꯩꯁꯥꯗꯨ ꯐꯔꯛ ꯇꯥꯟꯅꯔꯦ ꯑꯝꯇ
ꯃꯣꯏꯗꯤ ꯀꯥꯎꯏꯅꯦ ꯇꯧꯔ ꯂꯩꯒꯤꯗꯣꯏꯅꯦꯕ ꯑꯩ ꯍꯥꯏꯅꯕꯖ‌ꯦ ꯌꯥꯝ ꯇꯜꯂꯦ ꯍꯥꯏꯕ ꯍꯥꯏꯗꯤ ꯑꯩ ꯑꯩꯒꯤ ꯑꯇ‌ꯣꯟ ꯊꯧꯕꯤꯕ ꯑ‌ꯣꯏꯗꯤ ꯐꯕꯥ ꯇꯜꯂ‌ꯦ ꯍꯥꯏꯕ ꯌꯥꯝ ꯁꯨꯝ ꯍꯥꯏꯕꯖ‌ꯦ
ꯅꯪꯒꯤ ꯆꯕꯨꯟ ꯆꯕꯨꯟ ꯇꯧꯔꯤꯗꯨꯅ ꯀꯌꯥ ꯁꯥꯔꯤꯕ
ꯆꯕꯨꯟ ꯆꯕꯨꯟꯗꯨꯅ ꯆꯥꯇ꯭ꯔꯨ ꯆꯕꯨꯟ ꯆꯕꯨꯟꯒꯤ ꯃꯇꯝ ꯑꯗꯨꯒꯤ ꯄꯤꯔꯛꯅꯕ ꯂꯩꯇꯦ ꯇꯥꯡ ꯑꯃ ꯗꯩ ꯍꯧꯗꯣꯏꯕ ꯑꯃ ꯅꯤꯗꯩ ꯆꯕꯨꯟ ꯆꯕꯨꯟꯒꯤꯅ
ꯃꯇꯝ ꯃꯅꯗꯦꯕ
ꯎꯝ
ꯗꯨꯃꯥꯏꯅ ꯄꯤꯔꯛꯇꯕꯖꯤꯖꯨ ꯍꯥꯏꯔꯖꯨ ꯌꯥꯗꯒꯨꯝ ꯇꯧ
ꯑꯗꯨꯨꯅ‌ꯦ ꯍꯥꯏ ꯇꯜꯂ‌ꯦ‌ ꯍꯥꯏꯕ ꯑꯩꯅ ꯉꯁꯤꯖꯤꯝ ꯒ ꯈꯪꯅꯒ꯭ꯔꯒ ꯍꯌꯦꯡ ꯍꯪꯆꯤꯠꯇꯩꯩꯗꯤ ꯍꯥꯏꯔꯖꯨ ꯍꯥꯏꯔꯒꯦ ꯇꯧꯕ ꯑꯩꯅ ꯉꯁꯤ ꯗꯥꯏꯔꯦꯛ ꯐꯥꯕꯒ ꯍꯥꯏꯖꯟꯕ ꯇꯟꯕ ꯑꯩꯗꯣ ꯃꯁꯥ ꯈꯪ ꯄꯤꯔꯛ ꯑꯗꯤ ꯐꯕ ꯃꯤ ꯑ ꯅꯉꯣꯟꯗ ꯑꯅꯤ ꯂꯩꯗ꯭ꯔ ꯍꯥꯡꯉꯁꯦ
ꯑꯩꯉꯣꯟꯗꯗꯤ ꯑꯅꯤꯗꯤ ꯂꯩꯔꯣꯏ ꯑꯃꯕꯨꯗꯤ ꯂꯩꯕꯅꯦ ꯑꯅꯤꯗꯤ ꯁꯨꯗ꯭ꯔꯦ
ꯎꯝ ꯎꯝ ꯎꯝ ꯎꯝ
ꯑꯪ
ꯑꯃꯔ ꯑꯣꯏꯨꯝ ꯑꯗꯀꯅꯤ
ꯀꯔꯥꯏ ꯀꯔꯥꯏꯗꯅꯣꯃ ꯍꯪꯅꯔꯣ ꯍꯪꯅꯕ ꯑꯝꯗ ꯅꯠꯇ꯭ꯔꯒꯅ ꯃꯔꯨꯞꯀꯤ ꯄꯤꯗꯧ ꯃꯤꯗꯨꯗ ꯍꯌꯦꯡ ꯄꯤꯔꯛꯑꯒꯦꯗꯥꯏꯈ꯭ꯔꯣ ꯃꯣꯏꯁꯨ ꯑꯗꯨꯝ ꯈꯔꯗꯤ ꯆꯣꯟꯊꯅꯩꯒꯤꯗꯤ
ꯂꯣꯏꯅ ꯂꯝꯅ ꯂꯩꯩ ꯑꯗꯣ ꯄꯨꯊꯣꯛꯈꯤꯕꯅꯗꯤ ꯋꯥꯏ ꯁꯪꯉꯗꯅ ꯍꯥꯏꯦ ꯃꯌꯥ ꯎꯝ ꯈꯅꯤꯡ ꯊꯥꯡꯕꯅꯦ ꯐꯪꯗ꯭ꯔꯕꯅꯤꯅ ꯆꯍꯨꯝ ꯇꯔꯦꯠ ꯁꯥꯞꯄ
ꯎꯝ
ꯑꯩꯈꯣꯏꯁꯤꯒꯤ ꯃꯃꯥꯡꯒꯤ ꯀꯩꯅꯣ ꯃꯥꯅ ꯑꯩꯉꯣꯟꯗ ꯑꯩꯒꯤ ꯃꯥ ꯍꯥꯞꯈꯤꯕ ꯍꯟꯗꯛꯇ ꯑꯩꯅ ꯊꯣꯛꯇꯣꯏꯕ ꯑꯩꯅ ꯆꯥꯇꯔꯨꯛ ꯀꯩꯅꯣ ꯀꯩꯅꯣ ꯊꯥꯡꯕ ꯃꯔꯤ ꯃꯔꯤ ꯊꯥꯡꯕꯅꯦꯕ ꯀꯅꯧꯕꯒꯤꯗꯨꯅꯦꯕ ꯅꯝꯊꯒꯤꯗꯨꯅꯦꯕ
ꯎꯝ
ꯃꯔꯤꯒ ꯆꯥꯇ꯭ꯔꯨꯛ ꯍꯨꯝꯗꯣꯏꯕ ꯇꯪꯈꯥꯏꯁꯜꯂꯦ ꯃꯊꯪ ꯆꯍꯤꯒꯤ ꯑꯁꯨꯝ ꯍꯧꯔꯛꯄꯗ ꯂꯣꯏꯔꯔꯦ ꯍꯣꯏꯗ
ꯅ ꯃꯔꯨꯞꯁꯦ ꯑꯩꯗꯤ ꯍꯦꯛꯇ ꯍꯥꯟꯅ ꯐꯥꯎꯗꯣꯛꯈ꯭ꯔꯀꯥꯟꯗ ꯑꯗꯨꯃꯥꯏꯅ ꯁꯦꯟꯗꯥꯡ ꯍꯥꯞꯄꯗ ꯌꯥꯝ ꯄꯥꯝꯃꯩꯑꯕ
ꯄꯥꯝꯃꯣꯏ ꯄꯥꯝꯃꯣꯏ ꯉꯥꯏ ꯑꯗꯣ ꯑꯆꯤꯟꯕ ꯑꯁꯤ ꯁꯤ ꯄꯩꯁꯥ ꯐꯟꯗꯛ ꯐꯪꯉꯤꯗꯅ ꯂꯧ ꯈꯜꯂꯤꯅꯤ ꯀꯩꯅ
ꯑꯗꯨꯕꯨꯗꯤ ꯑꯗꯣ ꯑꯃꯔꯣꯝꯗꯗꯤ ꯐꯔꯤꯅꯦꯕ ꯍꯥꯟꯅ ꯄꯩꯁꯥ ꯐꯪꯍꯧꯕꯗꯨꯅ ꯁꯦꯟꯗꯣꯏꯗꯣ ꯑꯗꯨꯅꯦ ꯁꯦꯟꯗꯣꯏꯗꯣ ꯄꯨꯈꯠꯂꯤꯅꯦꯕ
ꯃꯥꯅꯦ ꯑ ꯑꯗꯨ ꯁꯤꯅꯗꯤ ꯑꯃꯨꯛ ꯐꯕ ꯍꯥꯏꯅ ꯀꯣꯡꯖꯨ ꯁꯥꯗ꯭ꯔꯦ ꯁꯤꯗꯤ ꯑꯩꯣꯡ
ꯇꯥꯗ꯭ꯔꯤ ꯅꯪ ꯉꯥꯡꯗꯣ ꯇꯥꯕ꯭ꯔꯣ ꯇꯥꯕ꯭ꯔꯣ
ꯇꯥꯏ ꯇ
ꯎꯝ ꯀꯥꯏ ꯆꯂꯣꯏꯕ
ꯍꯥꯏꯐꯕꯨꯡꯗ ꯆꯪꯉꯛꯏꯅꯤ
ꯎꯝ ꯑꯗꯨ ꯍꯥꯏꯔꯒꯅꯦ ꯃꯔꯨꯞꯁꯦ
ꯀꯌꯥ
ꯃꯔꯨꯞꯁꯦ
ꯍꯧꯕꯗ ꯂꯧꯕꯒ ꯂꯣꯏꯕꯗ ꯂꯧꯕꯒꯁꯦ ꯀꯔꯝꯕꯗ ꯀꯥꯟꯅꯔꯤꯅꯣ ꯍꯥꯏꯕ ꯀꯥꯟꯅꯕ ꯑꯁꯦ
ꯆꯥꯅ ꯄꯩꯁꯥ ꯀꯣꯝꯃꯒꯗꯤ ꯑꯀꯣꯟꯕ ꯂꯧꯕꯅ ꯀꯥꯟꯅꯩ ꯀꯩꯅꯣ ꯍꯥꯏꯗꯤ ꯃꯣꯏꯒꯤ ꯀꯩꯅꯣ ꯍꯥꯞꯄ ꯁꯦꯟꯗꯣꯏ ꯍꯥꯞꯄꯁꯤꯡꯗꯣ ꯄꯨꯂꯞ ꯄꯨꯟꯁꯤꯜꯂꯒ ꯍꯦꯟꯅ ꯐꯪꯗꯣꯏꯅꯦ ꯅꯪꯗꯤ ꯍꯥꯞꯄꯣꯏꯗꯣꯏꯅꯦ
ꯑꯗꯣ ꯍꯥꯞꯇꯕꯗꯣ ꯑꯃꯔꯣꯝꯗꯗꯤ ꯍꯥꯟꯅ ꯂꯧꯕꯁꯤꯅꯁꯨ ꯑꯃꯨꯛ ꯐꯩꯌꯦꯕ ꯍꯥꯟꯅ ꯂꯧꯔꯀꯥꯟꯗ ꯁꯅꯥꯒꯨꯝꯕ ꯂꯦꯞꯄꯧ ꯇꯥꯔꯗꯤ ꯑꯗꯨꯝ ꯆꯍꯤ ꯑꯣꯜꯂꯛꯄꯗ ꯁꯅꯥ ꯃꯃꯟꯗꯤ ꯑꯗꯨꯝ ꯀꯥꯈꯠꯂꯤꯗꯅ
ꯀꯥꯈꯠꯂꯦ ꯀꯥꯈꯜꯂꯦ ꯍꯣ ꯑꯗꯨꯕꯨꯗꯤ ꯐꯕ
ꯑꯗꯨꯅ ꯑꯗꯨꯃꯥꯏꯅ ꯇꯧꯕꯁꯨ ꯐꯩꯌꯦꯕ ꯍꯥꯟꯅ ꯂꯧꯕꯁꯨ ꯍꯩꯇꯥꯔ
ꯑꯗꯣ ꯍꯣꯏ ꯃꯤ ꯌꯥꯝ ꯌꯥꯝꯈ꯭ꯔꯒꯗꯤꯅꯦ ꯏꯔꯣꯏ ꯂꯣꯏꯕ ꯂꯧꯕꯁꯤ ꯃꯤ ꯅꯤ ꯐꯨ ꯌꯥꯈꯩꯒ ꯁꯨꯒꯔ꯭ ꯗꯤꯅꯦ ꯏꯔꯣꯏ ꯂꯣꯏꯕ ꯂꯧꯕꯁꯦ ꯑꯃꯨꯛ ꯀꯤꯖꯩꯌꯦꯕ ꯍꯥꯏꯗꯤ ꯂꯣꯏꯔꯛꯄ ꯍꯥꯏꯁꯤꯃꯛꯇꯕꯨ ꯃꯃꯩꯅꯤꯅ ꯃꯥꯏ ꯃꯥꯏ ꯐꯪꯅꯔꯒ ꯇꯨꯃꯤꯟ ꯇꯨꯝꯃꯤꯟ ꯂꯩꯊꯣꯛꯈ꯭ꯔꯗꯤ ꯍꯨꯟꯗꯕꯤꯗ ꯑꯃꯨꯛ ꯆꯟꯗ꯭ꯔꯥ ꯑꯥ ꯑꯗꯨꯒꯨꯝꯕꯁꯦ ꯑꯃꯨꯛ ꯈꯟꯕ ꯑꯗꯨꯒ ꯁꯦꯟꯗꯣꯏ ꯍꯥꯞꯇꯕꯩ ꯍꯥꯏꯔꯗꯤꯅꯦ ꯑꯀꯣꯟꯕ ꯂꯧꯕꯖꯤꯅ ꯑꯃꯨꯛ ꯐꯕ
ꯍꯥꯏꯗꯤ ꯃꯤ ꯌꯥꯝꯗ ꯇꯥꯔꯗꯤ ꯆꯍꯤ ꯑꯃꯗ ꯂꯣꯏꯗꯧꯕ ꯃꯔꯨꯞ ꯑꯣꯏ
ꯍꯣꯏ ꯍꯣꯏ ꯑꯃ ꯃꯈꯥꯏ ꯑꯅꯤ ꯑꯅꯤꯐꯥꯎ ꯄꯥꯔꯁꯦꯕꯀꯣ ꯆꯍꯤ ꯑꯅꯤꯐꯥꯎ ꯄꯥꯔꯁꯦ ꯑꯅꯤꯐꯥꯎꯇꯗꯤ ꯌꯥꯏ ꯑꯕ ꯑꯔꯣꯏꯕ ꯂꯧꯕꯗ ꯑꯗꯨꯒ ꯆꯍꯤ ꯑꯍꯨꯝ ꯃꯔꯤꯒ ꯆꯪꯕ ꯃꯔꯨꯞꯁꯤꯅꯦꯕ ꯕꯦꯔꯥ ꯌꯥꯝ ꯀꯥꯟꯅꯔꯤꯁꯦ
ꯑꯗꯨꯏꯗꯤ ꯉꯟꯅ ꯂꯧꯍꯧꯕꯅ ꯐꯩꯌꯦꯕ
ꯉ ꯂꯧ ꯇꯪꯈꯥꯏ ꯆꯟꯕ ꯁ꯭ꯋꯥꯏꯗ ꯂꯧꯍꯧꯕ ꯆꯞ ꯆꯥꯕꯤ
ꯎꯝ
ꯑꯗꯨꯅ ꯐꯩꯌꯦꯕ ꯑꯗꯨꯅꯅꯦ ꯑꯩꯈꯣꯏꯅ ꯇꯪꯈꯥꯏ ꯇꯪꯈꯥꯏ ꯇꯥꯟꯅꯩꯁꯦ
ꯐꯩ ꯐꯩ
ꯁꯦꯟꯗꯣꯏꯗꯨꯁꯨ ꯑꯗꯨꯝ ꯎꯝ ꯈꯔꯁꯨ ꯐꯪꯕ ꯑꯩꯈꯣꯏ ꯆꯦ ꯍꯟꯗꯛ ꯃꯃꯥꯟꯅꯕꯤ ꯑꯃ ꯁꯤꯔꯤꯖꯦ ꯌꯦꯡꯉꯣ ꯃꯔꯨꯞ ꯍꯧꯔꯒ ꯑꯦꯛꯁꯤꯗꯦꯟꯗ ꯑꯩꯈꯣꯏ ꯆꯦ ꯍꯟꯗꯛ ꯃꯃꯥꯟꯅꯕꯤ ꯑꯃ ꯁꯤꯔꯦ ꯅꯪ ꯇꯥ ꯅꯪ ꯈꯪꯗ꯭ꯔꯥ ꯑꯩꯈꯣꯏꯁ ꯆꯦꯅ ꯍꯟꯗꯛ ꯊꯝꯕꯗꯣ ꯁꯇꯦꯇꯁꯇꯒ
ꯈꯪꯍꯧꯗ꯭ꯔꯦ ꯎꯍꯧꯗ꯭ꯔꯦ
ꯃꯣꯏꯒꯤ ꯑꯃ ꯃꯃꯥꯟꯅꯕꯤ ꯑꯃ ꯀꯩꯅꯣ ꯇꯧꯋꯦ ꯄꯕꯤ ꯃꯌꯨꯝ ꯄꯥꯜꯂꯝꯅꯦꯕ ꯑꯦꯛꯁꯤꯗꯦꯟꯅꯦ ꯒꯥꯔꯤ ꯀꯩꯅꯣꯅꯦ ꯒꯥꯔꯤ ꯃꯆꯥꯗ ꯂꯥꯛꯄ ꯃꯇꯩ ꯃꯅꯥꯎ ꯃꯣꯏ ꯑꯍꯨꯝ ꯃꯆꯥꯗꯣ ꯊꯥ ꯃꯥꯄꯜ ꯁꯨꯗ꯭ꯔꯤ ꯍꯥꯏꯕꯅꯦꯕ ꯆꯍꯤ ꯐꯥꯗ꯭ꯔꯤꯌꯦꯕ ꯑꯗꯨꯒ ꯒꯥꯔꯤꯁꯦ ꯃꯣꯏꯅ ꯒꯥꯔꯤ ꯊꯧꯔꯛꯄꯁꯤꯗ ꯀꯩꯅꯣꯒꯤ ꯀꯥꯔ ꯑꯃ ꯃꯃꯥꯡ ꯊꯧꯕ ꯒꯥꯔꯤꯁꯦ ꯀꯨꯡꯉꯦꯕꯀꯣ ꯁ꯭ꯀꯨꯜ ꯇꯥꯏꯃꯤꯡꯒ ꯑꯣꯏꯕꯒꯤ ꯒꯥꯔꯤꯁꯦ
ꯎꯝ
ꯑꯗꯨꯒ ꯀꯥꯔꯗꯣ ꯇꯞꯊꯔꯛꯄꯗꯨꯗ ꯃꯣꯏꯁꯦ ꯃꯅꯤꯡ ꯂꯥꯛꯄꯗꯨꯗ ꯃꯣꯏꯁꯦ ꯕꯔ꯭ꯦꯛ ꯆꯞ ꯂꯥꯎꯅ ꯐꯥꯕ ꯕꯔ꯭ꯦꯛ ꯐꯥꯕꯗꯨꯗ ꯉꯥꯛꯄ ꯉꯝꯗꯅ ꯒꯥꯔꯤ ꯃꯃꯥꯡꯗ ꯍꯥꯏꯊꯔꯛꯄꯅꯦꯕ ꯂꯥꯞꯕ ꯂꯣꯡꯅ ꯍꯥꯏꯊꯔꯛꯄ ꯍꯥꯏꯇꯥꯔꯦ ꯑꯗ ꯍꯟꯗꯔꯛꯄꯨꯗ ꯑꯃꯨꯛ ꯁꯣꯝꯅꯥꯀꯟꯗ ꯑꯣꯇꯣ ꯑꯃ ꯂꯥꯛꯑꯒ ꯃꯀꯣꯛꯇ ꯁꯝꯗꯠꯂ ꯆꯠꯈꯤꯕꯅꯦꯃꯤ
ꯑꯌꯥ
ꯑꯗꯨꯒꯤ ꯍꯦꯛꯇ ꯕ꯭ꯔꯦꯟꯒ ꯀꯣꯛꯀꯁꯨ ꯂꯣꯏ ꯍꯥꯡꯉꯤꯅꯦ ꯑꯗꯣ ꯉꯔꯥꯡ ꯅꯍꯥꯟ ꯁꯤꯌꯦꯅ ꯇꯧꯈꯤ
ꯇꯜꯂꯦꯍꯦ
ꯃꯔꯨꯞꯇꯨꯖꯨ ꯀꯩꯅꯣ ꯇꯧꯕ ꯃꯤ ꯀꯌꯥꯅꯣ ꯁꯨꯝ ꯆꯍꯤ ꯃꯔꯤꯃꯨꯛ ꯆꯪꯕꯅꯤꯅꯦ ꯂꯤꯁꯤꯡ ꯃꯉꯥ ꯃꯉꯥ ꯊꯥꯡꯕꯤꯅꯦꯕ ꯑꯗꯣ ꯑꯩꯈꯣꯏ ꯆꯦ ꯑꯅꯤ ꯌꯥꯎꯔꯦ ꯑꯗꯨꯒ ꯑꯝꯇ ꯐꯪꯍꯧꯗ꯭ꯔꯤ ꯑꯗꯨꯒ ꯑꯗꯨ ꯎꯝ ꯀꯥꯏ ꯍꯥꯏꯗꯤ ꯄꯥꯛꯅ ꯍꯦꯛꯇ ꯍꯧꯒꯠꯄ ꯉꯝꯃꯣꯏꯗꯣꯏꯅꯦ ꯍꯥꯏꯕ ꯃꯥꯏ ꯅꯨꯄꯥꯗꯨꯅ ꯁꯥꯏꯅꯤ ꯃꯥꯏ ꯅꯨꯄꯤꯒꯤꯅꯦꯅ ꯂꯩꯔꯅꯤ ꯑꯗꯨꯝ ꯃꯔꯨꯞꯇꯨ ꯌꯦꯡꯉꯣ
ꯎꯝ ꯑꯗꯨꯝ ꯀꯥꯏꯕ ꯍꯥꯏꯗꯣ ꯑꯣꯏꯔꯅꯤ ꯃꯤ ꯑꯗꯨ ꯂꯩꯇ꯭ꯔꯕꯅꯤꯅ ꯀꯅꯥꯗ ꯊꯧꯔꯨꯗꯣꯏꯅꯣ ꯃꯥꯅ ꯍꯧꯔꯝꯕꯅꯤꯅ
ꯍꯟꯗꯛ ꯇꯥꯡ ꯀꯨꯟꯗ ꯑꯣꯠ ꯇꯧꯗꯨ ꯇꯧꯗ꯭ꯔꯦ ꯃꯔꯨꯞ ꯇꯧꯖꯔꯔꯣꯏ ꯍꯥꯏꯔꯛꯑꯦ ꯌꯦ ꯅꯨꯄꯥꯗꯨꯅ
ꯎꯝ
ꯑꯗꯨ ꯇꯧꯗ꯭ꯔꯦ ꯑꯗꯨꯝ ꯈꯪꯗꯦꯗ ꯃꯊꯣꯡ ꯃꯔꯝ ꯈꯪꯉꯔꯣꯏ ꯍꯥꯏꯕ
ꯈꯪꯉꯔꯣꯏ ꯀꯥꯏ ꯈꯪꯗꯣꯏꯅꯣ ꯍꯥꯏꯗꯤ ꯃꯤ ꯎꯝ
ꯀꯩꯅꯣ ꯇꯧꯋꯦ ꯁꯤꯌꯔꯗꯣ ꯃꯔꯤ ꯃꯉꯥ ꯌꯥꯎꯋꯦꯌꯦ ꯃꯃꯥꯟꯅꯕꯤꯗꯨꯁꯨ
ꯎꯝ
ꯑꯦꯖꯦꯟꯒꯤꯁꯔꯗ ꯃꯔꯤ ꯃꯉꯥ ꯃꯥꯟ ꯑꯗꯨꯝ ꯌꯥꯎꯖꯩ ꯃ ꯃꯥꯒꯤ ꯑꯣꯏꯅ ꯇꯣꯡꯉꯥꯟꯅ ꯃꯤ ꯑꯗꯩꯗꯤ ꯊꯥ ꯑꯃꯒ ꯂꯤꯁꯤꯡ ꯀꯨꯟ ꯀꯨꯟ ꯃꯉꯅꯤꯌꯣꯝ ꯊꯥ ꯑꯃ ꯆꯞ ꯃꯥꯟꯅ ꯄ ꯊꯣꯛꯏꯗꯕ ꯃꯔꯨꯞ ꯅꯨꯃꯤꯠꯇꯨꯗ
ꯑꯁ
ꯑꯗꯨꯗꯁꯨ ꯌꯣꯡ ꯅꯨꯄꯥ ꯃꯇꯝꯊꯟꯗꯨꯗꯅ ꯀꯃꯥꯏꯅ ꯉꯝꯂꯛꯑꯅꯤ ꯑꯗꯨꯅꯤ
ꯅꯨꯡꯉꯥꯏꯇꯦ ꯑꯉꯥꯡꯗꯨꯗꯤ ꯀꯃꯥꯏꯅ ꯇꯧꯕ꯭ꯔꯣꯕ
ꯑꯉꯥꯡ ꯑꯗꯨꯝ ꯂꯩ ꯀꯥꯏꯅ ꯑꯉꯥꯡꯅꯣ ꯀꯩ ꯈꯪꯉꯨꯅꯤ
ꯑꯉꯥꯡꯗꯤ ꯍꯤꯡꯕ꯭ꯔꯥꯕ
ꯍꯤꯡꯉꯦ ꯑꯉꯥꯡꯗ ꯀꯩꯅꯣ ꯇꯧꯗꯦꯕ ꯑꯉꯥꯡꯗꯨꯅ ꯑꯃꯨꯛ ꯃꯃꯥꯁꯦ ꯍꯥꯟ ꯇꯨꯔꯛꯑꯦꯗꯅ ꯑꯗꯨꯒ ꯑꯉꯥꯡꯅ ꯑꯃꯨꯛ ꯀꯣꯟꯅ ꯇꯨꯔꯛꯏꯅꯦꯕ ꯑꯗꯨꯅꯦ ꯍꯥꯏꯁꯦ ꯑꯁ ꯋꯥ ꯀꯦ ꯃꯤ ꯔꯥꯗꯒ ꯌꯦꯡꯕꯗꯗꯤ ꯄꯨꯔꯥ ꯕ꯭ꯔꯦꯟꯗ ꯐꯣꯔ ꯑꯃ ꯆꯥꯊꯣꯛꯑꯒꯅꯦ ꯑꯗꯨꯝ ꯇꯧꯖꯥꯅꯤ ꯎꯕꯗ
ꯉꯝꯃꯔꯣꯏ ꯁꯨꯡꯉꯝꯈꯣꯏ ꯉ ꯆꯥꯔꯔꯣꯏ ꯍꯦꯜꯃꯦꯠ ꯎꯞꯇꯕꯒꯤꯅꯦꯉ ꯍꯦꯜꯃꯦꯠ ꯎꯞꯇꯕꯁꯦ
ꯑꯗꯣ ꯒ꯭ꯌꯥꯟ ꯁꯨꯛꯇ ꯎ ꯎꯞꯄꯝ ꯇꯥꯔꯒꯁꯨ ꯀꯩꯅꯣꯝꯗ ꯑꯗꯨꯝ ꯁꯣꯛꯑꯅꯤ ꯑꯗꯨꯝ ꯃꯥꯏꯕ ꯄꯨꯔꯥ ꯀꯣꯛꯇꯁꯤ ꯂꯥꯏꯕꯛ ꯃꯊꯛꯁꯤꯗ ꯁꯝꯃ ꯆꯠꯈꯤꯅꯦꯕ ꯅꯪꯕꯣ ꯃꯤꯟ ꯆꯥꯗ ꯑꯣꯇꯣꯗꯨꯅ ꯀꯟ ꯊꯧꯔꯛꯑꯝꯗ꯭ꯔꯒꯗꯤ ꯏꯇꯞꯅ ꯇꯨꯁꯜꯂꯒ ꯑꯗꯨꯝ ꯈꯔ ꯌꯥꯝ ꯀꯟꯅ ꯁꯣꯛꯇꯕꯤ ꯈꯔ ꯈꯨꯕꯥꯔꯂꯒ ꯇ ꯊꯣꯛꯈꯤꯗꯧꯕ
ꯎꯝ
ꯑꯇꯣꯁꯨ ꯀꯟ ꯊꯧꯅꯗꯣ ꯑꯣꯇꯣ ꯀ ꯄꯨꯊꯣꯛ ꯍꯥꯏꯔꯦꯅ ꯅꯪꯖꯤꯛꯀꯥꯟꯒꯤ
ꯎꯝ ꯑꯗꯨꯗꯤ ꯗꯁꯥ ꯇꯥꯔꯕꯅꯤ ꯑꯣꯇꯣ ꯗ꯭ꯔꯥꯏꯚꯔꯁꯤꯁꯨ ꯈꯔꯗꯤ ꯄꯨꯊꯣꯛꯑꯝꯃꯜꯅꯤ
ꯃꯥꯏ ꯅꯨꯄꯥꯗꯨꯗꯤ ꯀꯤꯝ ꯁꯍꯧꯗ꯭ꯔꯦ ꯑꯗꯨꯒ ꯅꯨꯡꯉꯥꯏꯇꯦ
ꯅꯥꯏ ꯅꯨꯄꯥꯗꯨ ꯅꯅ ꯉꯥꯛꯄ ꯉꯝꯍꯧꯗꯕꯩꯅꯤꯅꯦ
ꯑꯥ ꯑꯥ ꯑꯥ ꯉꯥꯛꯄ ꯉꯝꯍꯧꯗꯕ ꯑꯗꯨꯒꯤꯅꯦꯕ ꯀꯥꯝ ꯆꯥꯒ ꯑꯣꯏꯕꯗꯨ ꯅꯨꯄꯤ ꯈꯨꯇꯣꯡ ꯐꯩꯅꯒ ꯇꯣꯡꯉꯦ ꯎꯝ
ꯃꯁꯥꯖꯤꯅ
ꯎꯝ ꯑꯗꯨꯝ ꯀꯅꯥ ꯅꯨꯡꯉꯥꯏꯗꯣꯏ ꯃꯌꯥꯝ ꯃꯃꯥꯡꯃꯛꯇꯗ ꯇꯧꯃꯤꯟꯅꯕꯤꯌꯣ
ꯑꯗꯨꯅꯦ
ꯃꯥ ꯅꯨꯄꯥꯗꯨꯗꯤ ꯐꯨꯛ ꯍꯧꯒꯠꯂꯛꯑꯀꯥꯟꯗ ꯀꯩ ꯃꯥꯏ ꯅꯨꯄꯤꯗꯨꯕꯨ ꯅꯨꯄꯤꯗꯨꯕꯨ ꯀꯣꯛꯈꯠꯀꯗ꯭ꯔꯥ ꯃꯆꯥꯗꯨꯕꯨ ꯈꯨꯟꯒꯗ꯭ꯔꯥ ꯍꯥꯥ ꯇꯃꯗ ꯇꯔꯝꯗꯧꯗ
ꯑꯗꯨꯅ ꯇꯥꯛꯄꯗꯤ ꯐꯅꯦꯛ ꯁꯦꯠꯄꯁ ꯀꯥꯟꯅꯗ꯭ꯔꯦ ꯈꯣꯡꯒ꯭ꯔꯥꯎ ꯁꯦꯠꯂꯒ ꯑꯗꯨꯝ ꯂꯩꯕꯅ ꯐꯔꯦ ꯅꯠꯇ꯭ꯔꯥ ꯈꯣꯡꯒ꯭ꯔꯥꯎ ꯈꯦꯠꯂꯝꯃꯗꯤ ꯑꯉꯥꯡꯗꯨꯁꯨ ꯃꯥꯅ ꯉꯝꯃꯅꯤ ꯑꯗꯨꯒ ꯃꯈꯣꯡ ꯑꯅꯤꯗꯣ ꯈꯛꯇꯣ ꯂꯩꯕꯅꯤꯅ ꯉꯝꯃꯅꯦꯕ
ꯀꯔ ꯆꯣꯡꯁꯤꯟꯒꯦ ꯑꯩ ꯉꯝꯅ ꯉꯝꯗꯣꯏꯅꯦꯕ
ꯑꯗꯨꯅꯦ ꯌꯦꯡꯉꯣ ꯎꯅꯥ ꯀꯅꯥ ꯈꯤꯇꯪꯗ ꯐꯝꯕꯩꯅꯦꯕꯁꯦ ꯅꯠꯇ꯭ꯔꯥ
ꯎꯝ ꯎꯝ ꯑꯗ ꯑꯥꯏ ꯁꯤ ꯌꯨꯗ ꯂꯩꯌꯦꯅ ꯊꯧꯣꯏꯗꯣ ꯒ꯭ꯌꯥꯟ ꯁꯨꯛꯇ ꯇꯥꯗꯕꯤꯅꯤ ꯑꯗꯨꯝ ꯂꯩꯗꯣ
ꯑꯗꯨ ꯄꯩꯁꯥ ꯄꯔꯥ ꯌꯥꯝ ꯆꯪꯉꯃꯅꯤ ꯑꯗꯨꯗꯁꯨ
ꯍꯣꯏ ꯔꯤꯝꯁꯇꯅꯦ ꯑꯗꯨꯕꯨꯗꯤ ꯍꯣꯏ ꯈꯔꯕꯨꯗꯤ ꯆꯪꯉꯦ ꯑꯗꯨ ꯌꯥꯝ ꯀꯟꯅꯕꯨꯗꯤ ꯔꯤꯝꯁꯅꯤꯅ ꯄ꯭ꯔꯥꯏꯚꯦꯠꯅꯤꯅ ꯄ꯭ꯔꯥꯏꯚꯦꯠꯂꯤ ꯒꯚꯃꯦꯟꯒꯤꯅꯤꯅ ꯄ꯭ꯔꯥꯏꯚꯦꯠꯇꯒ ꯑꯣꯏꯔꯗꯤ ꯍꯤꯡꯉꯤ ꯍꯤꯡꯉꯤ ꯍꯥꯏꯔ ꯁꯤ ꯑꯗꯨꯝ ꯊꯝꯖꯤꯜꯂꯒ ꯊꯝꯕꯤꯗꯣꯏꯅꯦ ꯍꯥꯏꯕ
ꯃꯥꯅꯦ
ꯄꯩꯁꯥ ꯐꯣꯛꯇꯣꯏꯅꯦꯕ ꯑꯗꯨꯒ
ꯌꯥꯏ
ꯃꯤꯍꯨꯟ ꯆꯣꯡꯉꯤ ꯃꯤꯍꯨꯟ ꯆꯣꯡꯉꯦꯅ ꯇꯧꯔꯒ
ꯎꯝ ꯊꯝꯃꯣ ꯊꯝꯃꯣ ꯑꯗꯨꯗꯤ